ꯑꯁ ꯏꯟꯊꯣꯛꯇꯞꯈ꯭ꯔꯦ ꯍꯜꯂꯣ ꯀꯩꯗꯧꯔꯤꯅꯣ
ꯑꯩ ꯇꯨꯝꯃꯤꯌꯦ
ꯅꯣꯛꯍꯜꯂꯛ ꯀꯅꯣ
ꯍꯣꯏ ꯍꯣꯏ ꯑꯥ
ꯀ ꯀꯅꯥ ꯀꯅꯥ ꯇꯨꯝꯃꯤꯅꯣ
ꯑꯩ ꯇꯣꯟꯗ ꯇꯨꯝꯃꯤꯅꯤ ꯀꯩꯅꯣ
ꯋꯥꯗꯣ ꯇꯝ ꯇꯝꯅ ꯉꯥꯡꯉꯣ ꯃꯤꯅꯤꯠ ꯃꯌꯥꯝ ꯆꯪꯅꯕ
ꯑꯗꯣ ꯇꯜꯂꯦ ꯑꯩꯗꯤ
ꯑꯩꯒꯤꯗꯤ ꯇꯥꯛꯁꯇꯣ ꯃꯔꯤ ꯂꯣꯏꯈ꯭ꯔꯦ ꯀꯃꯥꯏꯅ ꯇꯧꯔꯤꯅꯣ ꯋꯥꯔꯤꯁꯨ ꯑꯝꯇ ꯁꯥꯟꯅꯗꯅ ꯁꯤꯈꯛꯅꯤ ꯌꯥꯔꯤꯁꯦ ꯈꯪꯗꯦ
ꯑꯗꯣ ꯑꯩ ꯏꯃꯥꯟꯅꯕꯤ ꯍꯩꯖꯤꯡꯄꯣꯠꯀꯤꯗꯣ ꯑꯗꯨꯗꯣ ꯀꯩ ꯀꯩ ꯂꯩꯗꯣꯏꯅꯣ ꯍꯥꯏꯕ ꯑꯩꯗꯣ
ꯍꯩꯖꯤꯡꯄꯣꯠꯁꯤꯔꯣ ꯍꯧꯖꯤꯛꯀꯥꯟꯁꯦ ꯍꯩꯖꯤꯡꯄꯣꯠꯁꯦ ꯀꯩ ꯂꯩꯔ ꯄꯤꯅꯔꯤꯒꯦ ꯐꯥꯅꯦꯛ ꯀꯁꯨꯄꯤꯅꯗꯥꯏ ꯑꯗꯒꯤ ꯑꯥ
ꯑꯗꯨꯒ ꯚꯦꯅꯤꯌꯥꯗꯤ ꯀꯞ ꯁꯦꯠ ꯍꯥꯏꯕꯔ
ꯍꯣꯏ ꯑꯗꯨ ꯃꯥꯏꯅꯁꯨ ꯄꯤꯅꯕꯅꯦ
ꯃꯥꯗꯣ ꯂꯩꯔꯦ ꯑꯗꯨꯗꯩꯗꯣ ꯐꯥꯅꯦꯛ ꯂꯩꯕ ꯁꯨꯠ ꯂꯩꯕꯅ ꯐꯗꯧꯕ꯭ꯔꯥ ꯈꯪꯗꯦ
ꯅꯪꯁꯨ ꯕꯤꯁꯥꯜ ꯆꯠꯂꯒ ꯐꯖꯕ ꯁꯤꯠ ꯈꯤꯇꯪ ꯌꯦꯡꯉꯨ ꯆꯣꯗꯅ ꯍꯣꯠ ꯀꯦꯁꯂ ꯀꯩꯅꯣꯃ
ꯍꯣꯠ ꯀꯦꯁ
ꯍꯣꯠ ꯀꯦꯁꯁꯨ ꯗꯔꯀꯥꯔ ꯑꯗꯨꯝ ꯑꯣꯏꯕꯅꯦ ꯑꯗꯨꯝ ꯄꯤꯅꯩ ꯀꯩꯅꯣ ꯀꯞ ꯁꯦꯠ ꯀꯞ ꯁꯦꯠꯀꯗꯤ ꯌꯥꯝ ꯄꯤꯅꯕꯅꯤ
ꯄꯤꯑ ꯗꯨꯕꯨꯗꯤ ꯑꯁ ꯈꯪꯗꯦꯗ ꯑꯩ ꯀꯣꯛꯀ ꯉꯥꯎꯏꯗ
ꯑꯩꯅ ꯍꯦꯅ ꯉꯥꯎꯈꯔꯦ ꯀꯩꯗꯧꯔꯒ ꯃꯇꯝ ꯂꯦꯜꯂꯤ
ꯄꯤꯁ ꯀꯣꯏꯁꯟꯒꯁꯤ ꯏꯁ ꯍꯥꯡꯖꯜꯂꯛꯏꯕ ꯑꯩꯉꯣꯟꯁꯤꯗ
ꯑꯦ ꯑꯁꯦꯡ ꯍꯪꯡꯕꯅꯦ ꯁꯤꯗꯤ
ꯑꯩ ꯉꯁꯤꯅꯦ ꯍꯧꯒꯠꯂꯦ ꯑꯣ ꯄꯨꯡ ꯉꯁꯥꯏ ꯄꯨꯡ ꯑꯍꯨꯝ ꯃꯈꯥꯏꯗ ꯍꯧꯒꯠꯂꯦꯗꯅ ꯑꯗꯨꯒ ꯕꯣꯜꯁꯤ ꯌꯦꯡꯉꯦ ꯂꯦꯁ ꯑꯃꯨꯛ ꯆꯥꯊꯣꯛꯈ꯭ꯔꯦ ꯌꯦꯡ ꯌꯦꯡꯅ ꯑꯗꯨꯒ ꯂꯣꯏꯔꯝꯗꯥꯏꯗ ꯑꯩꯗꯣ ꯇꯨꯝꯅꯤꯡꯉꯛꯑꯕ ꯁꯨꯝ ꯑꯗꯣ ꯑꯗꯨꯝ ꯎꯏꯔꯤ ꯎꯏꯔꯤ ꯇꯧꯔꯒ ꯌꯦꯡꯉ ꯂꯣꯏꯁꯤꯟꯈ꯭ꯔꯦ ꯑꯗꯩꯗꯤ ꯇꯨꯝꯃꯦ ꯑꯗꯨꯒ ꯍꯧꯒꯠ ꯀꯅꯣ ꯍꯥꯏꯔꯤꯁꯤꯕꯣ ꯑꯗꯨꯒ ꯕ꯭ꯔꯁ ꯇꯧꯔꯦ ꯇꯟ ꯆꯥꯔꯦ ꯑꯗꯩꯗꯤ ꯐꯣꯟ ꯌꯦꯡꯉꯦ ꯑꯗꯩꯗꯤ ꯆꯥꯛ ꯑꯃꯨꯛ ꯆꯥꯔꯦ ꯑꯗꯩꯗꯤ ꯐꯣꯟ ꯑꯃꯨꯛ ꯌꯦꯡꯉꯦ ꯑꯣ ꯐꯤꯂꯝ ꯌꯦꯡꯑꯦ ꯆꯥꯛ ꯆꯥꯗꯔꯤ ꯉꯩꯗ ꯑꯈꯣꯏꯅꯥꯎ ꯏꯕꯥꯅꯤ ꯀꯩꯅꯣ ꯑꯦꯅꯥꯀꯣꯟꯗꯥꯗꯣ ꯑꯗ꯭ꯩꯗꯤ ꯎꯝ ꯑꯗꯩꯗꯤ ꯆꯥꯔꯦ ꯑꯗꯩꯗꯤ ꯀꯩꯅꯣ ꯌꯦꯡꯕꯗꯣ ꯀꯥꯎꯈ꯭ꯔꯦꯅꯦ ꯔꯤꯜꯁ ꯌꯦꯡꯕ ꯌꯥꯕ ꯌꯦꯡꯉꯦ ꯑꯗꯨꯒ ꯏꯔꯨꯖꯔꯦ
ꯆꯥ ꯑꯃꯨꯛ ꯊꯛꯑꯦ
ꯊꯛꯑꯦ ꯂꯣꯏꯔꯦ ꯐꯣꯟ ꯌꯦꯡꯉꯦ ꯍꯧꯖꯤꯛ ꯇꯨꯝꯃꯤ ꯃꯤꯔꯦꯝ ꯑꯣꯏꯔꯤꯅꯦ ꯇꯨꯃꯤ ꯍꯥꯏꯕ ꯀꯩꯅꯣꯗꯣ ꯑꯟꯗꯤꯗꯣ ꯑꯟꯗꯤꯗꯣ ꯁꯇꯦꯇꯁ ꯊꯝꯃꯦ ꯐꯣꯇꯣ ꯏ ꯉꯁꯤ ꯀꯥꯞꯄꯒꯤ ꯑꯗꯨꯒ ꯏ ꯄꯥꯝꯕ꯭ꯔꯥꯥꯌꯦ ꯀꯦꯞꯁꯟꯗ
ꯑꯩꯔꯣ ꯊꯛꯑꯣ ꯍꯥꯏꯔꯣ
ꯑꯩꯗꯤ ꯏꯗꯤ ꯗꯔꯀꯥꯔꯗꯤ ꯂꯩꯕꯅꯦ
ꯏꯁ ꯑꯃꯨꯛ ꯂꯩꯈꯠꯂꯑꯃꯅꯤ
ꯑꯗꯨ ꯇꯨꯒꯠꯆꯩ ꯍꯦ ꯃꯥ ꯌꯥ ꯍꯥꯞꯄꯗꯤ
ꯎꯝ
ꯍꯛ ꯃꯔꯦ ꯃꯔꯦ ꯆꯠꯇꯧ ꯃꯥꯂꯤ
ꯇꯨꯀꯠꯆꯩ ꯀ ꯍꯥꯏ ꯋꯥꯅꯦ
ꯇꯨꯀꯠꯆꯌꯦ ꯍꯣꯏ ꯑꯗꯣ ꯑꯇꯣꯞꯄ ꯃꯁꯛ ꯈꯪꯗꯕ ꯍꯥꯞꯇꯣꯏ ꯁꯔꯨꯛꯄꯨꯗꯤ ꯑꯗꯨ ꯍꯥꯞꯄꯅꯤꯗꯤ ꯐꯩ
ꯅꯪꯗꯤ ꯄꯨꯔꯥ ꯅꯨꯡꯁꯤꯕ ꯃꯁꯛ ꯈꯪꯗꯕ ꯃꯤ ꯑꯃꯅꯤ
ꯃꯅꯦꯡ ꯃꯅꯦꯡ ꯆꯠꯅꯤ ꯍꯥꯏꯕ ꯍꯩꯅꯔꯣꯏꯕ
ꯏꯒꯤ ꯏ ꯆꯞ ꯃꯥꯟꯅꯩ ꯀꯩꯅꯣ
ꯀꯁ ꯀꯔꯤ
ꯅꯪꯅ ꯃꯤꯉꯣꯟꯗ ꯇꯨꯀ ꯆꯩ ꯀꯥꯏꯅ
ꯑꯩ ꯀꯩꯗꯧꯔꯒꯦ
ꯅꯨꯡꯁꯤꯃꯤ ꯑꯣ ꯆꯩꯩ ꯅꯪ ꯏꯗꯤ ꯑꯁ ꯁꯅꯥ ꯀꯣꯜꯂꯨꯗꯩ ꯇꯥꯔꯛꯄꯅꯤꯅ ꯑꯩꯈꯣꯏ ꯚꯦꯂꯦꯟꯗꯨꯅ ꯀꯔꯝ ꯀꯔꯝ ꯄꯥꯜꯂꯤꯕꯅꯣ ꯈꯪꯗꯦ
ꯊꯝꯍꯧꯕꯅꯤ ꯏꯁꯇꯦꯇꯁ ꯀꯩꯩꯅꯣ ꯃꯥꯏꯗꯣ ꯑꯣ ꯌꯥꯎꯔꯝꯕ ꯌꯥꯏꯌꯦ ꯌꯧꯔꯛꯑꯣ ꯍꯥꯏꯅꯣ ꯍꯥꯞꯄꯛ ꯑꯣ ꯍꯥꯏꯔꯣ
ꯀꯥꯄꯛ ꯈꯤꯅꯨꯗ ꯂꯣꯏꯗ꯭ꯔꯤ
ꯎ ꯀꯩꯅꯣꯝꯃ ꯍꯥꯏꯌꯦ ꯑꯣ ꯚꯦꯂꯦꯟꯒꯤꯗꯣ ꯚꯦꯂꯦꯟꯒꯤꯗꯣ ꯇꯥꯕ꯭ꯔꯥ
ꯇꯥꯏꯌꯦ
ꯃꯥꯒꯤ ꯏꯁꯇꯦꯇꯁꯇꯣ ꯑꯃ ꯄ꯭ꯔꯤꯇꯝ ꯕꯦꯠ ꯁꯥ ꯕꯦꯠ ꯁꯥꯕꯗꯣ ꯈꯪꯕ꯭ꯔꯥ
ꯈꯪꯉꯤ
ꯑꯗꯨꯗꯣ ꯑꯗꯨꯗꯨꯅ ꯈꯣꯏ ꯆꯣꯞꯄꯦꯗꯅ ꯑꯗꯨꯒ ꯉꯥ ꯅꯠꯇꯦ ꯄꯔꯤꯇꯝ ꯂꯁꯨ ꯈꯪꯗꯦꯅꯦ ꯅꯠꯇꯦ ꯅꯠꯇꯦ ꯑꯗꯣ ꯅꯠꯇꯦ ꯎꯝ ꯍꯦꯔꯣꯗꯣ ꯀꯣꯎꯈꯔꯦ
ꯑꯗ ꯍꯒꯗꯩꯅ
ꯒꯨꯡꯂ ꯈꯪꯗꯦ ꯑꯗꯨꯗ ꯃꯥꯗꯣ ꯄꯨꯈ꯭ꯔꯤꯗ ꯈꯣꯏ ꯆꯣꯞꯄ ꯑꯗꯨꯒ ꯈꯣꯏ ꯆꯣꯛꯞꯄꯗꯨꯗꯅꯦ ꯉꯥ ꯃꯆꯥ ꯑꯃ ꯈꯣꯏꯗꯨꯗ ꯂꯛꯂꯛꯑꯦꯕꯀꯣ ꯑꯗꯨꯗꯨꯗꯣ ꯃꯥꯅ ꯅꯨꯄꯥꯗꯅ ꯁꯨꯃꯥꯏꯅ ꯍꯥꯏꯕꯒꯤ ꯅꯪ ꯑꯩꯒꯤ ꯅꯪ ꯑꯩꯒꯤ ꯈꯣꯏꯗꯨꯗ ꯍꯥꯏꯕ꯭ꯔꯥ ꯀꯩꯗꯧꯕꯒꯤ ꯀꯩꯗꯧꯕꯒꯤ ꯊꯨꯔꯛꯏꯅꯣ ꯑꯩꯗꯤ ꯀꯩꯕ ꯑꯩꯕꯨ ꯅꯨꯡꯁꯤꯕ ꯈꯪꯗꯕ ꯀꯅꯥꯒꯨꯝꯕ ꯑꯃ
ꯔꯥꯖꯨ ꯑꯣꯏꯔꯝꯅꯤ ꯅꯪ ꯍꯥꯏꯗꯣ
ꯍꯣꯏ ꯑ ꯔꯥꯖꯨꯁꯨ ꯃꯥꯜꯂꯦ ꯂꯥꯡ ꯊꯥꯛꯀꯦ ꯇꯧꯕꯅꯦ ꯍꯥꯏꯕ꯭ꯔꯥ ꯀꯩꯅꯣ ꯎ ꯊꯋꯥꯏ ꯅꯨꯡꯉꯥꯏꯇ ꯕꯨ ꯎꯠꯀꯦ ꯇꯧꯕꯅꯤ ꯍꯥꯏꯕ꯭ꯔꯥ ꯑꯗꯨꯃꯥꯏꯅ ꯍꯥꯏꯌꯦ
ꯑ ꯨꯆꯣꯏꯔꯕꯤ ꯂꯤꯛꯂꯥꯏ ꯐꯤꯂꯝꯒꯤ ꯑꯣꯏꯔꯝꯅꯤ ꯃꯥꯁꯨ ꯂꯥꯡꯗ ꯊꯥꯛꯇꯅ ꯂꯩꯔꯕꯣꯏ ꯇꯧꯔꯤ
ꯀꯅꯥꯗꯥ ꯑꯣꯏꯖꯅꯣ ꯊꯥꯛꯏꯀꯣ
ꯊꯥꯛꯏ
ꯀꯟꯇꯦꯛ ꯂꯩꯅꯕꯗꯅꯤ ꯊꯥꯛꯏꯁꯤꯅꯥ
ꯃꯥꯅꯤ ꯃꯥꯅꯤ
ꯃꯥꯥꯏ ꯏꯁꯃꯣꯀꯔ ꯑꯁꯦꯡꯕ ꯑꯣꯏꯖꯥꯠꯂ ꯈꯪꯗꯦ
ꯈꯪꯗꯦ ꯀꯣꯏꯅꯗꯤ ꯀꯣꯏꯅꯔꯝ ꯃꯥꯅ ꯍꯥꯏꯔꯤ ꯃꯑꯣꯡꯗꯨꯃꯛꯇꯤ ꯇꯧꯔꯝꯗꯧ ꯃꯥꯟꯗꯦ ꯃꯤꯗꯨ ꯑꯦꯛꯖꯤꯁ ꯇꯧꯔꯁꯨ ꯌꯨꯝꯗꯨꯁꯨ ꯌꯥꯝ ꯂꯥꯞ ꯅꯩ
ꯂꯥꯞꯅꯗꯦꯍꯦ
ꯆꯣ ꯚꯤꯗꯤꯑꯣ ꯀꯣꯜꯗꯨ ꯅꯪ ꯎꯕ꯭ꯔꯥ ꯎꯠꯂꯛꯏꯗꯣ
ꯎꯗꯦ ꯑꯗꯨꯏꯁꯨ ꯃꯥꯏ ꯈꯨ ꯍꯥꯏꯗꯨꯗꯤ ꯅꯛꯇ꯭ꯔꯣ ꯅꯪꯖꯨ
ꯑꯗꯣ ꯑꯩꯈꯣꯏꯅ ꯎꯕꯗꯗꯤ ꯂꯥꯞꯅꯩꯗꯅ
ꯀꯩꯅꯣ ꯁꯤ ꯐꯣꯖꯤꯌꯥꯁꯤꯅ ꯃꯣꯏ ꯇꯨꯔꯗꯨꯕꯨ ꯆꯠꯄ ꯌꯥꯎꯔꯣꯏꯗ꯭ꯔꯥ ꯀꯣꯏꯕ ꯆꯠꯄ ꯌꯥꯎꯔꯣꯏꯗ꯭ꯔꯥ ꯌꯦ ꯌꯥꯎꯖꯦꯌꯦ ꯄꯩꯁꯥ ꯂꯩꯇ꯭ꯔꯀꯥꯟꯁꯤꯗ ꯈꯪꯗꯦ ꯑ ꯃꯣꯢ ꯑꯟꯗ꯭ꯔꯣ ꯆꯠꯄꯒꯤ ꯄꯩꯁꯥ ꯈꯥꯢꯅꯔꯤꯗꯥꯏꯅꯦ ꯀꯥꯏꯗ ꯍꯣ ꯍꯣ ꯍꯣꯏ ꯈꯪꯗꯦ ꯑꯗꯨꯒꯤꯔ
ꯑꯗꯨꯗꯣ ꯑꯃ ꯑꯣꯖꯥ ꯅꯨꯄꯤꯗ ꯆꯣꯄꯗꯣ ꯌꯥꯎ ꯌꯧꯗꯣꯢꯅꯤ
ꯑꯣ ꯏꯃꯥ ꯏꯕꯦꯝꯃꯥ ꯑꯩ ꯉꯝꯖꯔꯔꯣꯏ ꯏꯃꯥ ꯏꯕꯦꯝꯃꯥ ꯁꯤꯖꯈ꯭ꯔꯒꯦ ꯍꯥꯏ ꯑꯗꯨ ꯄꯨꯟꯗꯣꯢ ꯁꯔꯨꯛ
ꯑꯗꯨꯅꯤ ꯍꯥꯢꯁꯤ
ꯁꯨꯛ ꯑꯩ ꯁꯨꯛꯍꯩ ꯍꯦꯛ ꯍꯩꯅꯗꯦ ꯑꯗꯨꯒ ꯌꯥꯎꯔꯗꯤꯀꯣ ꯑꯩꯗꯤ ꯄꯨꯂꯞ ꯑꯩꯈꯣꯏ ꯀꯣꯂꯦꯖ ꯀꯣꯏ ꯆꯠ ꯑꯦ ꯑꯩꯈꯣꯏ ꯄꯨꯂꯞ ꯀꯣꯏꯕ ꯆꯠꯅꯗꯕ꯭ꯔꯣ ꯀꯣꯂꯦꯖꯁꯦ
ꯆꯠꯅꯕꯟ
ꯍꯥꯏꯕꯗꯤ ꯂꯣꯏꯅ ꯁꯕꯖꯦꯛ ꯂꯣꯏꯅꯃꯛꯀꯤ
ꯑꯁ ꯑꯗꯨꯗꯤ ꯍꯥ ꯑꯗꯨꯗꯤ ꯀꯥꯏꯗꯒꯤ ꯀꯩꯅꯣ ꯇꯧꯔꯅꯤꯗꯥ
ꯍ ꯍꯣꯏꯠ
ꯕꯁ ꯑꯌꯦ ꯑꯦꯔꯣꯄ꯭ꯂꯦꯟꯗ ꯑꯣꯏꯅ ꯆꯠꯅꯔꯅꯤ
ꯍ ꯍꯪ
ꯆꯥꯟꯖꯨ ꯆꯂꯣ
ꯇꯨꯡꯒꯦ
ꯍꯋꯥꯏꯖꯥ ꯏꯔꯣꯟꯒꯦ ꯇꯧꯔꯤ
ꯎꯝ ꯑꯦ ꯌꯥꯝ ꯇꯂꯦ ꯁꯤ ꯄꯩꯁꯥꯁꯦ ꯐꯪꯉꯗꯤ ꯂꯩꯔꯨ ꯌꯥꯕꯅꯦꯕ ꯐꯨ ꯀꯩꯅꯣꯗꯣ
ꯌꯥꯝ ꯊꯤ ꯌꯥꯏꯗ ꯑꯩ ꯌꯥꯝ ꯅꯣꯛꯅꯤꯡꯕ ꯑꯃ ꯍꯥꯏꯕꯤꯒꯦ ꯗꯦꯠ ꯎꯝ ꯗꯦꯠ ꯇ꯭ꯋꯦꯟꯇꯤ ꯁꯚꯦꯟ ꯑꯗꯨꯋꯥꯏꯗꯒꯤ ꯅꯥꯏꯟꯇꯤ ꯑꯩꯠ ꯄꯣꯏꯟ ꯐꯩꯚ ꯐꯤꯞꯇꯤ ꯑꯩꯠ ꯗꯣꯂꯔꯗ ꯂꯩꯔꯝꯅꯦꯕ ꯈꯪꯕ꯭ꯔ ꯋꯥꯔꯤ ꯊꯥꯒꯠꯃꯟꯗꯗꯅ ꯅꯥꯏꯟꯇꯤ ꯑꯩꯠ ꯄꯣꯏꯟ ꯐꯤꯞꯇꯤ ꯑꯩꯠꯇ ꯑꯗꯨꯝ ꯄꯟꯒꯤꯕ ꯋꯥꯅꯦ
ꯊꯒꯠꯂꯣ ꯌꯥꯗ꯭ꯔꯣ ꯑꯗꯨꯗꯤ
ꯑꯁ ꯍꯟꯗꯛꯇꯤ ꯑꯣꯏꯔꯔꯣꯏ
ꯀꯩꯒꯤꯅꯣ ꯍꯥꯏ
ꯃꯊꯪꯕꯨꯗꯤ ꯑꯗꯨꯝ ꯏꯁꯣꯏ ꯁꯣꯏꯗꯕꯤꯗ ꯑꯗꯨꯝ ꯀꯦꯜꯂꯛꯑꯅꯤ ꯍꯟꯗ꯭ꯔꯦꯠꯇꯣ ꯍꯟꯗꯛꯀꯤꯗꯣ ꯅꯨꯃꯤꯠ ꯆꯨꯞꯄꯅ ꯌꯥꯝ ꯂꯩꯔꯤꯅꯦ ꯑꯩꯅ ꯑꯦꯄꯤꯁꯣꯠ ꯑꯝꯇꯪ ꯊꯥꯒꯠꯄꯗ ꯌꯧꯔꯗꯧꯅꯦ ꯍꯥꯏꯕ ꯂꯥꯏꯅ ꯋꯥꯔꯛꯏꯅꯦ
ꯑꯩꯖꯨ ꯋꯥꯔꯛꯇꯣꯏꯔꯥ
ꯄꯩꯁꯥ ꯃꯌꯥꯝ ꯐꯪꯉꯒ ꯆꯠꯐꯝ ꯃꯌꯥꯝ ꯂꯩꯔꯛꯅꯝꯅꯤ
ꯏꯪꯉꯦ
ꯕꯦꯛ ꯆꯠꯄꯖꯨ ꯌꯥꯗ ꯃꯥꯜꯂꯤꯅꯦ ꯇꯧꯔꯤꯖꯦ
ꯌꯥꯗ ꯌꯥꯗꯕ꯭ꯔꯣ ꯏꯁ ꯌꯥꯏꯍꯦ ꯅꯪꯖꯨ ꯍꯜꯂꯣ
ꯑꯥꯎ
ꯌꯥꯏꯌꯦ ꯆꯠꯄꯥ
ꯎꯝ ꯌꯥꯃꯥꯂꯦ
ꯌꯥꯔꯖꯨ ꯂꯥꯎꯠ ꯇꯤ ꯊꯥꯕ ꯌꯥꯗꯕ ꯑꯃꯨꯛ
ꯌꯥꯗꯦ
ꯑꯥꯏꯐꯣꯟ ꯈꯨꯄꯤ ꯃꯤꯅꯣ ꯃꯤꯅꯣ ꯃꯤ ꯀꯩꯅꯣ ꯇꯧꯏꯗꯨꯕꯣ
ꯑꯩꯒꯤ ꯁꯥꯎꯟꯗꯣ ꯅꯪꯉꯣꯟꯗ ꯇꯥꯔꯛꯄ꯭ꯔꯣ
ꯇꯥꯏ ꯈꯪꯉꯦ ꯀꯔꯤꯅꯣ
ꯑꯩꯖꯨ ꯈꯪꯉꯦ
ꯑꯩ ꯍꯦꯠ ꯐꯣꯟ ꯄꯥꯂꯤꯅꯤꯉꯣ
ꯎꯝ
ꯑꯗꯨꯒ ꯕꯦꯛ ꯆꯠꯂꯒ ꯐꯣꯟ ꯃꯦꯠꯂꯤꯕꯥ
ꯑꯩꯁꯨ ꯐꯣꯟ ꯃꯦꯠꯂꯤꯅꯦ ꯕꯦꯛ ꯆꯠꯂꯒ
ꯍꯦꯠ ꯐꯣꯟ ꯄꯥꯟꯕ꯭ꯔꯣ
ꯄꯥꯟꯗꯦꯗ
ꯅꯅꯥꯀꯣꯡꯗꯣ ꯀꯃꯥꯏ ꯇꯥꯔꯤꯕ ꯑꯗꯨꯗꯤ
ꯑꯦ ꯑꯗꯨꯝ ꯇꯥꯏ ꯀꯩꯅꯣ ꯅꯪ ꯇꯥꯗ꯭ꯔꯥ
ꯇꯥꯗꯦ
ꯅꯪ ꯐꯣꯟ ꯄꯨꯡꯕꯣꯏꯅꯤ
ꯆꯔꯥꯍꯦ
ꯐꯨꯔꯤꯠ ꯐꯖꯕ ꯌꯥꯝ ꯂꯩ
ꯁꯤꯜꯚꯤꯌꯥ ꯉꯥꯏꯈꯣ ꯑꯗꯨ ꯂꯥꯏꯔꯤ ꯑꯩꯅ ꯉꯁꯥꯏ ꯊꯥꯕꯗꯣ ꯑꯩꯗꯤ ꯑꯩꯉꯣꯟꯗ ꯌꯥꯝ ꯃꯥꯜꯂꯦꯉꯣ
ꯀꯩꯕꯨ ꯍꯥꯏꯅꯣ ꯑꯩ ꯃꯨꯟꯅꯒ ꯌꯦꯡꯍꯧꯗꯦ ꯇꯨꯝꯅꯤꯡꯕꯒ ꯀꯩꯒ
ꯌꯦꯡꯉꯣꯏ ꯅꯪꯗꯤ ꯑꯉꯥꯎ ꯑꯐꯩꯅꯤꯅ ꯀꯛ ꯑꯩꯒꯤꯗꯨꯁꯨ ꯃꯥꯡꯈ꯭ꯔꯕꯀꯣ ꯑꯩꯅ ꯑꯩꯅ ꯊꯝꯕꯅ ꯁꯤꯁꯤꯅꯦꯕ ꯉꯥꯡꯉꯨ ꯍꯥꯢꯔꯤ
ꯗ꯭ꯔꯦꯁ ꯐꯖ ꯐꯖꯥꯕ ꯃꯌꯥ ꯌꯥꯝ ꯊꯣꯛꯂꯛꯑꯦ ꯄꯩꯁꯥ ꯂꯩ
ꯗ꯭ꯔꯦꯁ ꯇꯣ ꯀꯣꯟ ꯅ ꯌꯦꯡꯉꯣ ꯌꯥꯔꯦ ꯑꯩꯁꯨ ꯄꯥꯝꯃꯤꯅꯦ ꯗ꯭ꯔꯦꯁꯇꯣ ꯀꯣ
ꯑꯃꯨ ꯑꯩꯅ ꯅꯍꯥꯟ ꯊꯥꯔꯛꯄ ꯐ꯭ꯔꯣꯛꯇꯣ ꯑꯩ ꯑꯗꯨꯗꯣ ꯌꯥꯝ ꯄꯥꯝꯃꯦ ꯈꯪꯉꯦ ꯁꯤ ꯊꯝꯃꯦꯗꯅ
ꯎꯝ
ꯅꯪꯉꯣꯟꯗ ꯑꯣꯏꯔꯝꯅꯤ ꯀꯩꯅꯣ ꯅꯕꯥꯟꯅꯤ ꯋꯥꯔꯤ ꯁꯥꯟꯅꯩꯗ ꯅꯪꯉꯣꯟꯗ ꯅꯠꯇ꯭ꯔꯗꯤ ꯑꯩꯉꯣꯟꯗ ꯑꯣꯏꯒꯗ꯭ꯔꯣ
ꯆꯥꯟꯅꯔꯤꯒꯦ ꯑꯁꯤ ꯊꯝꯃꯤꯁꯦ
ꯔꯥꯏꯠ ꯄꯔꯁꯟꯗꯗꯤ ꯏꯐꯪꯗ ꯐꯪꯉꯦ